ꯅꯪꯅ ꯌꯥꯔꯛꯄꯣꯅꯦ ꯍꯜꯂꯨ ꯍꯥꯏꯕꯁꯦ ꯍꯜꯂꯣ ꯑꯣ ꯇꯥꯕ
ꯇꯥꯏ ꯇꯥꯏ
ꯑꯁ ꯑꯩ ꯌꯥꯗꯕꯗ ꯌꯥꯗꯕꯗ ꯄꯩꯁꯥꯗ ꯐꯅꯌꯥꯝ ꯃꯥꯡꯉꯝꯃꯅꯤ ꯑꯅꯤ ꯑꯔꯛꯍꯨꯝ ꯑꯃꯁꯨ ꯄꯂ ꯌꯥꯗ
ꯊꯗꯤ ꯎꯝ ꯇ ꯇ ꯇ ꯂꯩꯦꯇꯖꯦ
ꯀꯩꯒꯤꯅꯣ ꯃꯣꯏꯒꯤ ꯁꯔꯚꯔꯁꯤꯅ ꯌꯥꯗꯕꯩꯗ ꯅꯦꯠꯅꯗꯤ ꯃꯥꯟꯗꯦꯕ ꯅꯦꯠꯇꯤ ꯑꯗꯨꯝ ꯄꯥꯏꯕ ꯌꯥꯏꯅꯀꯣ
ꯎꯝ ꯅꯦꯅꯗꯤ ꯑꯣꯏꯔꯝꯗꯧ ꯃꯥꯟꯗꯌꯦ
ꯎꯝ ꯍꯟꯗꯛꯇꯤ ꯌꯥꯖꯔꯖꯅꯤ ꯃꯤ ꯑꯗꯣ ꯌꯥꯕ ꯍꯥꯏꯁꯦ ꯃꯤꯅꯤꯠ ꯑꯅꯤꯃꯨꯛ ꯂꯩꯔꯒ ꯍꯦꯛꯇ ꯌꯥꯗꯕꯒꯤ ꯇꯧꯋꯤꯅꯦ
ꯍꯣꯏ ꯃꯤꯅꯤꯠꯇꯨ ꯌꯦꯡꯉꯨꯔꯅ ꯌꯥꯕ꯭ꯔꯥ ꯌꯦꯡꯉꯁꯤ ꯀꯩꯗꯧꯔꯒꯦ
ꯑꯁ
ꯀꯩꯅꯣꯝ ꯆꯥꯁꯤꯗꯅ
ꯀꯩ ꯌꯥꯖꯏꯅ
ꯈꯪꯗꯣꯏꯅꯦ ꯁꯥ ꯉꯥ ꯌꯦꯟꯒꯨꯝꯕ ꯑꯃ ꯂꯧꯣꯛꯈꯠꯂꯒ ꯇꯧꯔꯒ ꯀꯩꯅꯣꯝ ꯆꯥꯕꯤꯔꯛꯦ ꯀꯩꯅꯣ
ꯑꯩꯅꯦ ꯂꯩꯔꯝꯃꯣ ꯇꯧꯔꯁꯦ
ꯍꯣꯁꯇꯦꯜꯗ ꯂꯩꯌꯦ
ꯑꯗꯨ ꯑ ꯑꯔꯣꯅꯦꯦ
ꯦꯕ ꯂꯥꯛꯑꯣꯕ ꯑꯗꯨꯒ ꯀꯩꯅꯣ ꯉꯈꯠꯂꯒ ꯆꯥꯁꯤꯅꯤ ꯆꯥꯗꯕ ꯀꯨꯏꯔꯦ
ꯍꯣꯏ ꯉꯧꯔꯝꯃꯣ ꯂꯩꯔꯒ ꯂꯥꯛꯑꯒꯦ
ꯉꯥꯎꯧꯗꯕꯅꯤ ꯉꯥꯎꯗꯃꯤꯅꯤꯗꯨꯗ ꯅꯣꯏ ꯂꯥꯛꯑ ꯂꯩꯕꯅ ꯐꯩꯗꯅ ꯂꯩꯕ ꯈꯣꯠꯄ ꯇꯧꯔ ꯄꯨꯟ ꯇꯧꯕꯅ ꯐꯩꯗꯅ ꯏꯕꯥꯅꯤꯗ ꯂꯠꯄ ꯅꯠꯇ꯭ꯔꯥ ꯁꯦꯜꯂꯣ ꯁꯦꯟꯒꯤ ꯋꯥꯕꯨ ꯀꯩꯅꯣꯅꯦ ꯃꯌꯥꯝ ꯇꯦꯛ ꯇꯦꯛ ꯇꯦꯛ ꯇꯧꯔꯒ ꯇꯧꯔ ꯂꯣꯏꯔꯒꯦ ꯇꯧꯔꯒꯦ ꯄꯩꯁꯥꯒꯤ ꯋꯥꯕꯨ ꯑꯁ
ꯑꯩꯗꯤ ꯑꯩꯗꯤ ꯐꯤꯀꯤꯒꯨꯝꯐ ꯌꯥꯎꯗꯦ ꯂꯩꯇꯦ
ꯑꯁ ꯄꯩꯁꯥꯁꯤꯕꯨ ꯀꯩꯅꯣ ꯑꯗꯨꯝ ꯆꯥꯔꯝꯗꯥꯏ ꯑꯗꯨꯝ ꯂꯩꯔꯛꯀꯅꯤ ꯆꯥꯗ꯭ꯔꯤꯉꯩ ꯂꯩꯇꯕ ꯋꯥꯅꯤ
ꯆꯔꯣ ꯇꯥꯏꯗ ꯂꯩꯔꯦ ꯃꯥꯅꯦꯗꯤ
ꯗ ꯁꯥꯕꯨ ꯀꯩꯅꯣ ꯆꯥꯕꯗꯨꯅꯤꯅꯦ ꯄꯩꯁꯥꯒꯤ ꯈꯜꯂꯨꯅꯦ ꯅꯪ ꯂꯥꯛꯇ ꯂꯥꯛꯑꯒ ꯑꯁꯤ ꯊꯣꯡꯍꯥꯟꯗꯒꯤꯩ ꯊꯣꯛꯑ ꯂꯩꯔꯨꯔꯅꯤ
ꯑꯦ ꯑꯊꯣꯡꯕꯣꯏ ꯂꯩꯗꯣꯏꯔꯣ ꯅꯠꯇ꯭ꯔꯒ ꯌꯣꯛꯈꯠꯄ ꯌꯥꯕꯤ ꯇꯧꯗꯣꯏꯔ
ꯑꯦ ꯂꯧꯣꯛꯈꯠꯇꯣꯏꯅꯤ ꯀꯩꯅꯣ ꯑꯊꯣꯡꯕ ꯂꯩꯕ ꯀꯥꯟꯗꯤ ꯑꯊꯣꯡꯕ ꯆꯥꯕ ꯌꯥꯗ꯭ꯔꯦ ꯍꯧꯖꯤꯛꯀꯥꯟꯗꯤ
ꯑꯦ ꯍꯅꯦ ꯍꯥꯏ ꯑ
ꯎꯝ ꯅꯪ ꯆꯦꯛꯑꯞꯀ ꯆꯠꯂꯨꯏ ꯀꯩ ꯍꯥꯏꯗ
ꯎꯝ ꯗꯥꯛꯇꯔꯅ ꯃꯄꯥꯟꯒꯤ ꯄꯣꯠ ꯆꯒꯅꯣ ꯍꯥꯏꯔꯛꯑꯦꯕ
ꯌꯨꯝ ꯌꯨꯝꯗ ꯌꯨꯝꯗ ꯊꯨꯡꯖꯔꯒꯗꯤ
ꯌꯨꯝ ꯊꯣꯡꯉꯗꯤ ꯌꯥꯏ ꯎꯝ ꯃꯄꯥꯟꯒꯤꯗ ꯍꯥꯏꯕꯅꯤ ꯃꯄꯥꯟꯒꯤꯗꯤ ꯑꯗꯨꯖꯤꯅ ꯃꯣꯇꯣ ꯑꯗꯨꯤꯗ ꯃꯌꯥꯝ ꯍꯥꯞꯄꯤꯗꯅ ꯑꯗꯨꯗꯩ ꯃꯣꯏꯒꯤ ꯄꯣꯠ ꯆꯩꯗꯣ ꯈꯪꯗꯦꯅꯦ ꯊꯥꯎ ꯊꯨꯝ ꯃꯣꯏꯒꯤ ꯊꯥꯎ ꯀꯩꯀꯥꯗꯨꯁꯨ ꯁꯦꯡꯕ ꯁꯦꯡꯗꯕ ꯃꯌꯥꯝ ꯂꯩꯗꯅ
ꯎꯝ ꯑꯦ ꯑꯗꯨ ꯍꯥꯏ ꯑꯖꯤꯅꯥ ꯃꯣꯇꯣ ꯍꯥꯏꯔꯒ ꯑꯗꯨ ꯑꯖꯤꯅꯥ ꯃꯣꯇꯣꯒꯤ ꯔꯤꯁꯔꯁ ꯑꯃ ꯊꯦꯡꯅꯔꯝꯃꯤꯔꯥ
ꯑꯗꯨꯝ ꯃꯔꯦ ꯌꯥꯝ ꯌꯦꯠꯅ ꯂꯩꯅꯦ ꯃꯣꯏꯗ ꯅ ꯃꯨꯨꯗꯣ ꯐꯩ ꯐꯠꯇꯦ ꯐꯩ ꯐꯠꯇꯦꯅ ꯀꯩꯝ ꯀꯥꯏꯗꯦ ꯈꯣꯠꯇꯦꯅ ꯌꯥꯝ ꯇꯧꯔ ꯅꯪ ꯀꯩ ꯔꯤꯁꯔꯁꯇꯅ ꯀꯩ ꯍꯥꯏꯅꯣꯗꯨꯅ
ꯍꯥꯏꯗꯤ ꯃꯤ ꯐꯩ ꯍꯥꯏꯕ ꯍꯥꯏꯗꯤ ꯔꯤꯁꯔꯁꯇꯨꯗ ꯍꯥꯏꯗꯤ ꯃꯤ ꯁꯣꯛꯍꯜꯂꯦ ꯍꯥꯏꯕꯗꯣ ꯍꯥꯏꯗꯤ ꯃꯅꯨꯡꯗ ꯑ ꯑꯗꯨ ꯁꯣꯛꯍꯟꯗꯦ ꯍꯥꯏꯗꯤ ꯁꯨꯝ ꯊꯤꯒꯠꯂꯀꯥꯟꯗ ꯑꯗꯨ ꯀꯩꯝ ꯇꯧꯕ ꯂꯩꯇꯦ ꯑꯖꯤꯅꯥꯕꯣꯇꯣꯗꯣ ꯍꯥꯏꯗꯤ ꯅꯦꯆꯔꯦꯜ ꯀꯩꯅꯣꯗꯤ ꯁꯦꯝꯃꯅꯦꯅ ꯑꯗꯨꯥꯏ ꯍꯥꯏ
ꯑꯁꯦꯡꯕꯩꯗꯤ ꯀꯩꯅꯣꯅꯦꯕ ꯑꯦꯝ ꯑꯦꯁꯖꯤ ꯑꯦꯝ ꯑꯦꯁꯖꯤ ꯑꯅꯕꯗꯣ
ꯑ ꯑꯦꯝ ꯑꯦ ꯖꯤ ꯍꯥꯏꯗꯣ ꯃꯣꯏꯗꯗꯤ ꯃꯣꯏꯒꯤꯅ ꯑꯃꯨꯛ ꯄꯦꯀꯦꯠꯇ ꯃꯌꯥꯝ ꯌꯣꯜꯂꯤꯗ ꯃꯣꯏ ꯍꯣꯇꯦꯜ ꯍꯣꯇꯦꯜ ꯁ ꯍꯥꯏꯗꯤ ꯏꯁꯇ꯭ꯔꯤꯠ ꯀꯩꯀꯥ ꯐꯝꯃꯤꯗꯣ ꯑꯗꯗꯒꯤ ꯍꯣꯇꯦꯜ ꯑꯣꯏꯅꯕꯗꯣ ꯑꯗꯨꯗ ꯂꯣꯏ ꯀꯩꯅꯣ ꯇꯧꯋꯦꯕ ꯁꯤꯖꯤꯟꯅꯩꯌꯦꯕ
ꯁꯤꯖꯤꯟꯅꯕ ꯑꯗꯨꯝ ꯌꯥꯕ ꯑꯩꯈꯣꯏꯒꯤ ꯀꯣꯛꯅꯨꯡ ꯑꯩꯈꯣꯏꯒꯤ ꯏꯟꯐ꯭ꯂꯨꯋꯌꯦꯟꯁꯔ ꯂꯩꯗꯅ ꯏꯟꯁꯇꯥꯒ꯭ꯔꯥꯝꯗꯒ ꯊꯣꯡꯕ ꯊꯥꯛꯄ ꯊꯥꯛꯀꯠꯄ ꯑꯗꯨꯅꯒ ꯑꯗꯨꯝ ꯃꯣꯏ ꯊꯣꯡ ꯊꯥꯛ ꯇꯧꯕꯗ ꯑꯗꯨꯝ ꯎꯠꯄ ꯌꯥꯎꯕꯅꯦ ꯋꯤꯄꯨꯠ ꯑ ꯑꯦꯁ ꯖꯤ ꯀꯥꯏꯅ ꯇꯧꯔ ꯑꯗꯨꯝ ꯊꯥꯒꯠꯄ ꯑꯗꯨꯝ ꯌꯥꯎꯕꯅꯦ ꯊꯥꯒꯠꯄ ꯑꯗꯨꯝ ꯑ ꯑꯦꯁ ꯖꯤ ꯀꯥꯏꯅ ꯄꯠ ꯑꯗꯨꯝ ꯌꯥꯎꯋꯦꯕ ꯌꯥꯎꯕꯗꯤ ꯑꯩꯈꯣꯏ ꯁ꯭ꯋꯥꯏꯁꯤꯅ ꯁꯦꯡꯗꯕꯩꯅꯤ ꯈꯪꯗꯦ
ꯍꯣꯏ ꯑꯗꯨꯝꯃꯨꯛ ꯑꯣꯏꯗꯣꯏꯅꯦ
ꯑꯁꯦꯡꯕꯗꯤ ꯀꯩꯅꯣꯒꯤꯅꯦꯕ ꯑꯁꯦꯡꯕꯗꯤ ꯀꯩꯅꯣꯒꯤ ꯑꯣꯏꯗꯣꯏꯅꯦꯕ ꯃꯣꯏꯒꯤ ꯇꯦꯁ ꯏꯅꯥꯍꯁꯃꯦꯟ ꯍꯥꯏꯇꯥꯔꯦ ꯃꯍꯥꯎꯗꯣ ꯍꯦꯟꯒꯠꯅꯕ ꯈꯛꯇꯅꯦꯕ ꯑꯗꯨꯒꯤ ꯄꯣꯠꯇꯣ ꯀꯩꯝ ꯅꯠꯇꯦꯕ
ꯃꯥꯅꯦ ꯃꯥꯅꯦ ꯑꯍꯥꯟꯕꯗꯗꯤ ꯑꯩꯈꯣꯏꯗꯤ ꯑꯩꯈꯣꯏꯔꯣꯝꯒꯤꯗꯤ ꯃꯣꯔꯦꯔꯣꯝꯗꯒꯤꯩ ꯂꯥꯛꯑꯝꯃꯤꯗꯅ
ꯎꯝ ꯎꯝ
ꯑꯗꯨꯅꯅꯦꯕ ꯑꯌꯥꯝꯕ ꯍꯥꯏꯗꯤ ꯃꯣꯔꯦ ꯄꯣꯠ ꯆꯥꯕ ꯍꯥꯏꯁꯦ ꯑꯗꯨ ꯃꯣꯔꯦꯗꯤ ꯂꯥꯛꯄꯅꯤꯅ ꯑꯗꯨꯗꯒꯤ ꯀꯟꯁꯦꯞꯇꯣ ꯑꯃ ꯍꯒꯤꯕꯅꯤꯦꯕ
ꯍꯧꯖꯤꯛꯁꯨ ꯑꯗꯨꯝ ꯃꯣꯔꯦꯗ ꯉꯥꯛꯇꯅꯦ ꯃꯣꯏ ꯀꯅꯥꯃꯨꯛꯇꯗꯤ ꯃꯣꯔꯦ ꯅꯠꯇ꯭ꯔꯗꯤ ꯑꯩꯈꯣꯏ ꯁ꯭ꯋꯥꯏ ꯐꯪꯉꯤꯁꯤꯗꯤ ꯏꯟꯗꯤꯌꯥ ꯑꯇꯣꯞꯄ ꯂꯝꯒꯤꯁꯨ ꯑꯊꯄꯩ ꯊꯣꯛꯑꯕꯅꯤꯗꯣ ꯈꯪꯗꯦ ꯀꯣꯏꯁꯥ ꯁꯤꯅꯁꯤ ꯃꯣꯔꯦ ꯑꯍꯣꯡꯗꯨ ꯉꯥꯛꯇꯅꯦꯕ
ꯃꯥꯅꯦ ꯑꯗꯨꯅꯅꯦꯕ ꯍꯥꯏꯗꯤ ꯑꯩ ꯑꯩ ꯑꯩ ꯍꯥꯏꯁꯤꯅꯦ ꯃꯣꯏꯒꯤ ꯑꯖꯤꯅꯥ ꯃꯨꯇꯣꯣ ꯀꯥꯏꯗꯤ ꯊꯣꯛꯂꯛꯀꯦꯗ ꯖꯄꯅꯤꯖ ꯊꯂꯛꯑꯦꯕ ꯖꯄꯥꯟꯗ ꯄꯨꯊꯣꯛꯄꯅꯦꯕ
ꯍꯣꯏꯅ ꯑꯗꯨꯗꯤ ꯀꯩꯁꯨ ꯐꯠꯇꯕ ꯄꯣꯠ ꯑꯣꯏꯔꯝꯃꯦꯕ
ꯑ ꯍꯥꯏꯗꯤ ꯃꯣꯏꯒꯤꯗꯗꯤ ꯖꯄꯥꯟꯗꯗꯤ ꯃꯣꯏꯒꯤ ꯂꯩꯔꯤꯕ
ꯐꯅꯦꯕ ꯑꯩꯣꯏ ꯁ꯭ꯏꯗꯁꯨ ꯁꯤꯟꯅꯕ꯭ꯔꯥꯈꯣꯏ ꯁ꯭ꯏꯗ ꯁꯤ ꯁꯤꯖꯤꯟꯅꯔꯁꯨ ꯑꯩꯈꯣꯏ ꯁ ꯏꯁꯥꯒꯤꯅ ꯄꯣꯠꯇꯣ ꯐꯠꯇꯕ ꯆꯤꯡ ꯇꯥꯔꯦꯅ ꯐꯠꯇꯕꯩꯅꯤ ꯈꯪ ꯃꯌꯥꯝꯅ ꯐꯠꯇꯦ ꯐꯠꯇꯦ ꯍꯥꯏꯅꯈꯤꯕꯅꯤ ꯈꯪꯗꯦ ꯌꯨꯝꯗꯨꯗ ꯑꯗꯨꯝ ꯍꯥꯏꯕꯅꯦꯕ ꯑꯁꯖꯤꯅꯥ ꯃꯇꯨꯇꯣ ꯌꯥꯎꯔꯝꯒꯅꯤ ꯆꯥꯎꯔꯨꯅꯨ ꯈꯣꯠꯂꯨꯅꯨ
ꯎꯝ ꯍꯣꯏ ꯑꯗꯣ ꯑꯩꯈꯣꯏꯒꯤꯅ ꯑꯃꯨꯛ ꯍꯣꯇꯦꯜꯗꯪ ꯑꯌꯥꯝꯕ ꯁꯤꯖꯤꯟꯅꯩ
ꯎꯝ ꯍꯣꯇꯦꯜꯗ ꯂꯣꯏ ꯁꯤꯟꯅꯔꯅꯤ ꯍꯥꯎꯅꯕꯅꯤꯅ ꯑꯗꯨ ꯈꯪꯗꯦꯗ ꯑꯩꯈꯣꯏꯅ ꯍꯧꯒꯗꯒ ꯊꯥꯔꯨꯔꯗꯤ ꯍꯥꯎꯔꯣꯏꯗ ꯑꯗꯨꯅ ꯍꯦꯛꯇ ꯂꯣꯏ ꯍꯥꯎꯍꯟꯄꯣꯠꯇꯦꯕ ꯃꯥꯒꯤ ꯃꯥꯒꯤ ꯍꯥꯏꯗꯤ ꯑꯗꯨꯒꯤ ꯃꯥꯒꯤ ꯀꯩ ꯍꯥꯏꯅꯤꯉ ꯍꯥꯎꯑꯣ ꯄꯣꯠꯇ ꯍꯦꯦꯟ ꯍꯥꯎꯍꯟꯕ ꯋꯥꯅꯦꯕ
ꯎꯝ ꯈꯤꯇꯪ ꯍꯥꯏꯗꯤ ꯃꯤꯅ ꯆꯥꯅꯤꯡꯅꯕ ꯀꯩꯅꯣ ꯇꯧꯕꯗꯣ ꯎꯝ
ꯃꯃꯥꯗꯒ ꯌꯥꯎꯏꯗꯨꯗꯤ ꯃꯃꯥꯗ ꯃꯈꯀꯨꯞ ꯃꯈꯀꯨꯝꯀꯨꯞ ꯌꯥꯎꯕꯗꯣ
ꯍꯣꯏ
ꯍ
ꯑꯗꯨ ꯍꯥꯏꯅꯩꯗꯨꯗꯤ ꯃꯤꯃꯤ ꯃꯤꯃꯤꯒ ꯑꯩꯈꯣꯏꯅ ꯌꯥꯝ ꯄꯥꯝꯕꯗꯣ ꯑꯖꯤꯅꯥ
ꯎꯝ ꯍꯥꯏꯕ ꯃꯃꯥꯗꯨꯁꯨ ꯑꯃ ꯆꯥ ꯍꯧꯕꯅꯦ ꯑꯩꯈꯣꯏꯁꯨ ꯃꯔꯤ ꯃꯔꯤ ꯃꯩ ꯆꯥꯅꯤꯡꯕꯗꯣ
ꯑꯣꯝ
ꯃꯃꯥꯡꯉꯩꯗꯤ ꯑꯗꯨꯝ ꯄꯦꯛꯀꯦꯠ ꯑꯃ ꯑꯗꯨꯝ ꯆꯥꯊꯣꯛꯄꯅꯦꯕ ꯌꯥꯡꯈꯩꯃꯨꯛ ꯍꯥꯟꯕꯗ ꯑꯗꯨꯝ ꯆꯥꯍꯧꯈ꯭ꯔꯗꯤ
ꯑ ꯍꯥꯎꯋꯤꯗꯅ ꯃꯃꯥꯜꯂꯒ ꯍꯥꯏ ꯑꯗꯨꯝ ꯐꯖꯗꯅ
ꯆꯥꯅꯤꯡꯕ ꯃꯐꯝꯗꯨ ꯑꯗꯨꯝ ꯆꯥꯒꯦ
ꯌꯥꯏ ꯑꯗꯨꯅꯤ ꯍꯥꯏꯁꯦ ꯃꯤꯃꯤꯁꯨ ꯍꯥꯏꯔꯦ ꯑꯗꯩ ꯍꯥꯏꯕꯗꯤ ꯑꯗꯨꯝ ꯍꯥꯏꯕꯗꯤ ꯖꯪ ꯐꯨꯗ ꯑꯣꯏꯕ ꯌꯥ ꯄꯦꯀꯦꯠꯀꯤ ꯄ꯭ꯔꯗꯛꯁꯤꯡꯁꯦ ꯑꯗꯨꯝ ꯆꯥꯕ ꯍꯧꯕꯗꯤ ꯑꯗꯨꯝ ꯆꯥꯅꯤꯡꯉꯤꯗ
ꯎꯝ ꯅ ꯇꯧꯁꯤ ꯑꯩꯈꯣꯏꯁꯨ ꯀꯩꯅꯣ ꯍꯧꯖꯤꯛꯖꯤꯛ ꯍꯧꯖꯤꯛ ꯍꯧꯖꯤꯛꯧꯔꯁꯤ ꯀꯩꯅꯣ ꯂꯩꯔꯤꯕꯔꯒꯒꯤ ꯁꯥꯗꯣ ꯑꯁꯤ ꯅꯥꯃꯊꯣꯛꯗꯣ ꯈꯔ ꯂꯩꯔꯁꯤ ꯑꯗꯨꯒ ꯍꯥꯞꯆꯤꯜꯂꯛꯦ ꯊꯣꯡꯉꯒ ꯆꯥꯔꯤꯁꯤ ꯁꯤꯅꯤ
ꯌꯥꯏꯅꯦ ꯌꯥꯏꯅꯦ ꯍꯥ ꯀꯌꯥꯝ ꯀꯩꯅꯣ ꯁꯣꯛꯏ ꯁꯣꯛꯇꯦꯗꯣ ꯌꯦꯡꯕ ꯑꯣꯏꯅ
ꯑꯗꯨꯗꯤ ꯍꯣꯇꯦꯜꯗ ꯊꯣꯡꯖꯕ ꯍꯣꯇꯦꯜꯗ ꯊꯣꯡꯕ ꯑꯣꯏꯗꯅ ꯑꯩꯈꯣꯏ ꯁꯤꯗ ꯍꯥꯞꯄ ꯇꯥꯔꯦ ꯑꯩꯁꯦ ꯑꯩꯈꯣꯏꯁꯤꯗ ꯑꯗꯨꯝ ꯊꯣꯛꯆꯕ ꯇꯥꯔꯗꯅ ꯌꯨꯝꯗ ꯎꯝ ꯑꯩꯣꯏ ꯏꯁꯥꯅ ꯍꯥꯞꯆꯜꯕꯗꯨꯗꯤ ꯏꯁꯥꯅ ꯈꯪꯅ ꯍꯥꯞꯆꯣꯏꯗꯅ
ꯑꯥ ꯆꯧꯃꯤꯅꯤ ꯌꯥꯏ
ꯑꯗꯨꯒ ꯆꯥꯔꯅꯤ ꯑꯗꯨꯒ ꯉꯥꯏꯍꯥ ꯂꯩꯔꯒ ꯌꯦꯟꯗꯣ ꯑꯗꯨꯝ ꯆꯥꯗꯕꯅꯤ ꯑꯗꯨꯝ ꯃ ꯆꯥꯣꯛꯑꯅꯤ ꯑꯗꯨꯝꯉꯥꯏꯜꯂꯦ ꯂꯥꯏꯕꯤꯔ ꯆꯪꯒ ꯂꯥꯏꯑꯛ ꯈꯔ ꯄꯥꯎꯔ ꯂꯣꯏꯔꯦ ꯖ ꯑꯣꯏꯗꯃꯤ
ꯉꯁꯤ ꯉꯁꯤ ꯉꯁꯤꯗꯤ ꯂꯥꯏꯕꯔꯤ ꯆꯠꯀꯅꯤꯕ ꯅꯪꯁꯥ
ꯆꯠꯇꯣꯏ ꯅꯪꯁꯨ ꯂꯥꯛꯑꯣ ꯆꯠꯨꯁꯦ ꯑꯦꯛꯖꯥ ꯃꯌꯥꯒꯤ ꯈꯔ ꯆꯠꯇꯗꯤ ꯀꯩꯅꯣꯅꯤ ꯍꯌꯦꯡ ꯑꯦꯛꯖꯥꯝꯗ ꯃꯤꯉꯣꯟꯗ ꯆꯟꯁꯨ ꯆꯦꯟꯅꯤꯡꯉꯣꯏ ꯈꯪꯁꯨ ꯈꯪꯗꯦ ꯎꯅꯁꯨ ꯅꯨꯡꯉꯥꯏꯇꯦꯗꯅ
ꯍꯣꯏ ꯑꯗꯨꯕꯨꯗꯤ
ꯈꯔ ꯄꯥꯍꯥꯎꯗꯨꯅ ꯎ ꯀꯅꯥꯗꯨꯕꯨ ꯍꯧꯅꯗꯣꯏꯅꯣ ꯅꯪ ꯊꯪꯅꯩ ꯃꯌꯥꯝꯗꯨꯗ
ꯌꯥꯝꯗꯤ ꯑꯩꯈꯣꯏꯅꯤ ꯆꯨꯝꯃꯤꯅꯦ ꯑꯗꯨꯣ ꯅꯥꯀꯟꯗ ꯅꯥꯀꯟꯗ ꯃꯃꯥꯡ ꯅꯥꯀꯟ ꯊꯪꯅꯕꯗꯣ ꯑꯗꯨ ꯍꯟꯗꯛ ꯊꯪꯅꯔꯛꯀꯗ꯭ꯔꯥ ꯑꯗꯨ ꯒꯅꯤ
ꯍꯣꯏ ꯃꯥꯏ ꯃꯅꯤꯡꯗ ꯐꯝꯕꯁꯤꯡꯗꯣ ꯈꯔ ꯆꯤꯡꯈꯠꯂꯛꯀꯅꯤ ꯑꯗꯨꯃꯥꯏꯅ ꯇꯧꯔꯒ ꯈꯔꯗꯤ ꯆꯦꯟꯅꯔꯛꯑꯅꯤꯕ ꯃꯤ ꯇꯣꯛꯅꯈꯤꯕ ꯈꯣꯠꯄ ꯌꯥꯎꯕꯖꯗꯦ ꯁꯤꯠꯇꯣ ꯈꯔꯗꯤ ꯆꯦꯟꯅꯔꯛꯑꯅꯤꯕ ꯑꯗꯨꯑꯣꯏꯁꯨ ꯑꯗꯨ ꯅꯁꯥꯅ ꯄꯥꯖꯔ ꯆꯠꯂꯗꯤ ꯐꯩꯗꯅ ꯃꯤꯅ ꯁꯤꯟꯕꯁꯨ ꯅꯨꯡꯉꯥꯏꯔꯦ
ꯍꯣꯏ ꯏꯁꯥꯒꯤꯗꯣ ꯍꯣꯏ ꯎ ꯀꯩꯅꯣꯒꯨꯝꯕ ꯀꯣꯏꯁꯟ ꯑꯃꯈꯛ ꯈꯪꯗꯕ ꯉꯥꯏꯍꯥꯛ ꯈꯪꯗꯕꯅ ꯌꯦꯡꯕꯅ ꯃꯥꯅꯤ ꯍꯗꯤ ꯂꯣꯏꯕꯨ ꯈꯪꯗꯕ ꯑꯗꯨꯗꯤ
ꯃꯤꯉꯣꯟꯗ ꯁꯤꯟꯕꯗꯤ ꯇꯟꯕꯅꯦꯕ ꯍꯗ꯭ꯔꯣꯏꯐꯥꯎ ꯁꯤꯟꯕ ꯍꯥꯏꯗꯨꯗꯤ
ꯎꯝ
ꯇꯥꯟꯗꯕ ꯃꯤꯕꯨꯗꯤ ꯇꯥꯟꯗꯕ ꯑꯩꯈꯣꯏꯗꯤ ꯇꯜꯂꯤꯗꯅ
ꯇꯂꯦ
ꯑꯃ ꯃꯤ ꯐꯣꯝꯂꯥꯒꯨꯝꯕ ꯀꯩꯒꯨꯝꯕ ꯀꯥꯎꯕꯒꯤ ꯑꯃꯅꯤ ꯍꯪꯅꯕꯗꯨꯅ ꯃꯈꯜꯅ ꯍꯧꯕꯗꯨ ꯂꯣꯏ ꯎꯁꯤꯟꯕ ꯍꯥꯏꯗꯨꯗꯤ ꯀꯩꯅꯨꯁꯤ ꯂꯥꯛꯇꯦ ꯇꯥꯅꯨ ꯇꯥꯜꯂꯤꯗꯅ
ꯄ ꯂ ꯌꯥ ꯑꯣ ꯅꯪ ꯊꯣꯡꯗꯣꯝꯇ ꯍꯥꯡꯇꯣꯛꯆꯔꯦ ꯃꯥꯥꯏ ꯍꯥꯏꯗꯤ ꯃꯤ ꯈꯔꯗꯤ ꯑꯗꯨꯝ ꯍꯥꯏꯗꯤ
ꯍꯧꯖꯤꯛ ꯏꯃꯥꯟꯅꯕꯅꯣ ꯑꯅꯣꯏꯕ ꯑꯃ ꯂꯩꯕꯤꯗꯣ ꯃꯥ ꯆꯥꯛ ꯌꯥꯝ ꯀꯟꯅ ꯊꯣꯡꯒꯗꯕꯅꯤ
ꯀꯩꯅꯣꯕꯥ
ꯊꯅꯗ
ꯎꯝ ꯃꯥ ꯃꯥ ꯃꯥꯔ ꯌꯦꯟ ꯄꯤꯖꯗꯕꯅꯤꯅꯦ
ꯍꯥ
ꯃꯥꯒꯦ
ꯃꯥ ꯅꯪꯅ ꯌꯦꯖꯥꯏ ꯍꯥꯏꯗꯅ ꯃꯥꯗꯣ
ꯑꯩ ꯃ ꯃꯥꯏ ꯀꯥꯂꯦ ꯃꯥ ꯆꯒ ꯁꯥꯗ ꯍꯥꯏꯕ
ꯑꯁ ꯃꯤ ꯂꯩꯔꯗꯤꯅꯦ ꯃꯥꯗꯤ ꯀꯩꯝ ꯇꯧꯔ ꯃꯤ ꯂꯩꯔꯗꯤ ꯃꯥꯗꯤ ꯃꯅꯨꯡꯗ ꯍꯥꯞꯆꯤꯟꯗꯅ ꯈꯣꯠꯇꯅ ꯎꯨ ꯎꯗꯒꯥꯍꯞꯆꯜꯂ ꯊꯝꯕꯅꯦ ꯌꯦꯟꯖꯥꯡꯗꯣ
ꯑꯣ ꯑꯣ ꯃꯥꯒꯤ ꯑꯃ ꯀꯩꯅꯣ ꯐꯨꯔꯤꯠ ꯍꯥꯞꯄꯒꯤ ꯀꯞꯕꯣꯔꯠꯅꯦꯅ ꯑꯃ ꯂꯩ
ꯍꯥꯕꯩ ꯎꯄꯨꯗꯣ ꯎꯝ ꯑꯗꯨꯗ ꯍꯞꯆꯜꯂ ꯊꯝꯕꯅꯦ ꯃꯤ ꯂꯥꯛꯑꯗꯤ ꯃꯥꯗꯤ ꯑꯗꫭ ꯍꯣꯔꯦꯟ ꯃꯤ ꯍꯟꯈ꯭ꯔꯀꯥꯟꯗ ꯊꯣꯛꯑꯒ ꯆꯥꯗꯣꯏꯕ
ꯆꯨꯝꯃꯦ ꯆꯨꯝꯃꯦ ꯆꯨꯝꯗꯣꯏꯅꯦ ꯅꯪ ꯍꯥꯏꯗꯣ
ꯑꯗꯨꯃꯥꯏꯅ ꯇꯧꯕꯅꯦ ꯑꯩꯁꯨ ꯅꯣꯡꯃ ꯍꯥꯡꯗꯣꯛꯎꯨ ꯀꯥꯟ ꯊꯦꯡꯅꯈ꯭ꯔꯕꯅꯦꯕ ꯅꯣꯡꯃ ꯍꯥꯡꯗꫭꯛꯎꯔꯒ ꯍꯦꯟꯖꯥꯡ ꯍ‌ꯦꯟꯖꯥꯡ ꯇ‌ꯦꯡꯀꫭꯠꯁ‌ꯦ ꯍ‌ꯦꯛꯇꯥ ꯌꯥꯎ ꯂꯩꯔꯝꯃꯕꯅꯦ ꯃꯤ ꯆꯥꯛꯆꯥꯥꯔꯦ ꯍꯥꯏꯖꯜꯂꯒ ꯃꯥꯗꯤ ꯂꯣꯂꯤꯖꯥꯠꯅꯦ ꯃꯤ ꯆꯥꯗꯅꯕ
ꯑꯗꯨ ꯑꯩꯈꯣꯏ ꯁꯨꯃꯥꯏꯅ ꯍꯥꯏꯔꯤꯁꯦ ꯃꯁꯥ ꯇꯥꯔꯗꯤ ꯈꯔ ꯀꯩꯅꯣꯗꯤ ꯇꯧꯒꯦ ꯍꯥꯏꯔꯅꯤꯍꯦ
ꯃꯁꯥꯗ ꯈꯔ ꯇꯥꯍꯟꯒꯗꯕꯅꯤ ꯑꯁꯦꯡꯕꯗꯤ ꯈꯔ ꯈꯪ
ꯃꯥꯟꯅ‌ꯦ ꯑꯥ ꯈꯥꯔ ꯂꫭ ꯂꫭ ꯂꯣꯠꯄꯗꫭ ꯍꯟꯃꯟꯂ‌ꯦ ꯀꯥꯏꯅ
ꯃꯥꯏ ꯍꯧꯖꯤꯛ ꯏꯌꯥꯔꯇꯦꯜ ꯋꯥꯏꯐꯥꯏ ꯂꯧꯁꯤꯟꯒꯦ ꯇꯧꯔꯤꯅꯦꯕ ꯌꯥꯝ ꯀꯟꯅ ꯐꯥꯏꯕꯔ
ꯑꯥ
ꯑꯗꯨꯏꯗꯣ ꯀꯌꯥ ꯀꯃꯥꯏꯅ ꯇꯧꯕꯅꯣ ꯃꯣꯏ ꯐꯣꯟ ꯐꯣꯟꯗꯨ ꯐꯥꯎꯅꯈ꯭ꯔꯕꯅꯦ ꯀꯁꯇꯃꯔ ꯀꯦꯌꯔꯒꯤ ꯃꯤꯗꯨꯒ
ꯑꯥ
ꯊꯥ ꯂꯨꯄꯥ ꯂꯤꯁꯤꯡ ꯑꯍꯨꯝꯃꯨꯛ ꯆꯪ ꯃꯥꯜꯂꯦ ꯄꯩꯁꯥꯗꯣ ꯂꯧꯁꯟꯕꯩꯗꯣ
ꯆꯪꯕꯅꯤ ꯆꯪꯕꯅꯦ ꯑꯍꯥꯟꯕ ꯂꯧꯕꯒꯤ
ꯎꯝ ꯊꯥ ꯃꯔꯤꯒꯤ ꯊꯤꯔꯛꯀꯅꯤ ꯍꯥꯏꯕꯗꯨꯗ ꯊꯥ ꯃꯔꯤꯒꯤ ꯌꯥꯎꯔꯒ ꯄꯩꯁꯗꫭ
ꯌꯥꯏ ꯌꯥꯝ ꯐꯩ ꯀꯩꯅꯣ ꯑꯩ ꯑꯩꯒꯤ ꯀꯩꯅꯣ ꯇꯧꯔꯅꯤ ꯑꯩꯒꯤ ꯋꯥꯏ ꯐꯥꯏ ꯐ꯭ꯔꯤ ꯋꯥꯏ ꯐꯥꯏ ꯍꯣꯠꯁ ꯄꫭꯠ ꯄꯣꯠ ꯊꯥꯗꯣꯛꯄꯗ ꯋꯥꯖꯔꯕꯅ‌ꯦ
ꯍꯣꯏꯅꯦ ꯑꯩꯈꯣꯏꯁꯨ ꯂꯣꯏ ꯄꯥꯏ ꯌꯥꯔꯦ ꯅꯦꯠꯁꯨ ꯅꯨꯡꯉꯥꯏꯔꯅꯤ ꯑꯗꯨꯗꯤ ꯏꯃꯅ ꯌꯥꯝ ꯅꯨꯡꯉꯥꯏꯇꯦꯕ ꯖꯃꯔ ꯊꯝꯕꯅꯤꯅꯅꯦ ꯖꯥꯃ ꯊꯝꯕꯅꯤꯅ
ꯍꯣꯏ ꯅꯨꯉꯥꯏꯇ‌ꯦ
ꯀꯩꯅꯣ ꯃꯔꯝꯗꯤ ꯑꯩꯈꯣꯏ ꯑꯦꯛꯖꯥꯝꯒꯨꯝꯕ ꯀꯩꯒꯨꯝꯕ ꯇꯧꯕꯗ ꯐꯣꯟ ꯑꯦꯛꯖꯥꯝꯒꯤ ꯍꯥꯏꯗꫭꯏꯔꯥ ꯀ꯭ꯂꯥꯁ ꯇꯧꯕꯗ ꯐꯣꯟ ꯁꯤꯖꯤꯟꯅꯗꯅꯕ ꯈꯈꯣꯠꯇꯅꯕ ꯊꯝꯗꯨꯅ ꯃꯈꯜꯂꯝꯅꯤ ꯑꯗꯨꯒ ꯍꯣꯁꯇꯦꯜꯒꯨꯝꯕ ꯀꯩꯒꯨꯝꯕꯗꯨꯗꯤ ꯑꯁꯦꯡꯕꯗꯤ ꯃꯤꯠꯇꯗꯤ ꯌꯥꯟꯒꯗꯕꯅꯤꯗ ꯃꯂꯕꯤ ꯀ
ꯃꯥꯅ ꯌꯥꯍꯟꯒꯗꯕꯅꯦ ꯑꯥ
ꯍꯧꯖꯤꯛꯀꯥꯟꯗꯤ ꯅꯦꯠꯇ ꯂꫭꯏ ꯁꯤꯖꯤꯟꯅꯔꯕꯅꯤꯅꯥ
ꯑꯗꯨ
ꯂꯣꯏꯔꯦꯝꯥꯏꯝ ꯁꯦꯝ ꯌꯥꯔꯝꯒꯅꯤꯕ
ꯌꯥꯔꯝꯅꯤ ꯌꯥꯔꯝꯅꯤ
ꯔꯦꯟꯁꯇꯨ ꯁꯦꯝꯃꯒ ꯊꯝꯒꯗꯕꯅꯦꯕ ꯑꯗꯨꯟꯇ ꯑꯣꯏꯔꯁꯨ ꯌꯥꯗ꯭ꯔꯦ ꯍꯥꯏꯔꯁꯨ ꯃꯨꯊꯠꯄꯅꯤ ꯈꯪꯗꯦ ꯃꯨꯊꯠꯄꯁꯨ ꯌꯥꯔꯝꯒꯅꯤꯕꫪꯗꯅꯥ ꯑꯃꯛ ꯈꯤꯜꯂ ꯍꯦꯛꯇ ꯊꯝꯈ꯭ꯔꯒꯗꯤ ꯌꯥꯔꯣꯏꯗꯕ ꯑꯣꯏꯔꯝꯃꯣꯏꯕ ꯃꯣꯏꯒꯤ ꯃꯨꯊꯠꯄ ꯌꯥꯕ ꯌꯥꯗꯕ ꯃꯌꯥꯝ ꯃꯈꯜ ꯃꯌꯥꯝ ꯂꯩꯃꯣꯟꯂꯅ ꯇꯧꯕꯤꯒꯗꯕꯕ ꯍꯣꯁꯇꯦꯜꯒꯨꯝꯕꯁꯤꯗꯤ ꯃꯤ ꯑꯩꯁꯨ ꯀꯃꯥꯏꯅ ꯅ‌ꯦꯠꯧꯇꫭ ꯌꯥꯍꯟꯗꯗꯤ ꯐꯣꯟ ꯄꯥꯏꯕ ꯈꯣꯠꯄ ꯐꯣꯟꯁꯤ ꯑꯗꯨꯝ ꯄꯥꯏꯅꯍꯜ ꯂꯩꯦ ꯐꯣꯟꯅꯤ
ꯎꯝ ꯑꯋꯥꯅꯤ ꯐꯥꯏꯚ ꯖꯤ ꯐꯪꯉꯦ ꯍꯥꯏꯔꯁꯨ ꯐꯥꯏꯚ ꯖꯤꯗ ꯏꯇꯦꯠ ꯐꯪꯉꯦ ꯍꯥꯏꯔꯁꯨ ꯅꯦꯠꯋꯥꯛ ꯐꯥꯏꯚ ꯖꯤ ꯀꯥꯗꯕ ꯌꯥꯎꯋꯤꯗꯅ
ꯎꯝ ꯍꯣꯏ ꯐꯥꯏꯚ ꯖꯤ ꯀꯥꯔꯁꯨꯅꯦ ꯀꯌꯥ ꯁ꯭ꯋꯥꯏ ꯅꯦꯠꯁꯨ ꯅꯨꯡꯉꯥꯏꯇꯕꯅꯦꯕ ꯐꯥꯏꯚ ꯖꯤ ꯀꯥꯔꯁꯨ ꯅꯦꯠꯇꯨ ꯅꯨꯡꯉꯥꯏꯇ꯭ꯔꯗꯤ ꯀꯩ ꯀꯥꯟꯅꯅꯤ ꯐꯥꯏꯚ ꯖꯤ ꯑꯣꯏꯔꯁꯨ ꯆꯞ ꯃꯥꯟꯅꯩꯗꯅ
ꯆꯞ ꯃꯥꯟꯅꯩ ꯑꯗꯨꯅꯦ ꯀꯩꯅꯣ ꯇꯧꯔꯗꯤ ꯑꯗꯨꯝ ꯐꯕ ꯋꯥꯏ ꯐꯥꯏ ꯑꯣꯏꯔꯗꯤ ꯑꯗꯨꯝ ꯑꯗꯨꯅꯗꯤ ꯐꯔꯦ
ꯈꯥꯏꯅ ꯂꯧꯁꯤꯟꯕꯗꯣ ꯄꯩꯁꯥꯗꯣ ꯈꯔ ꯆꯪꯖꯔꯁꯨ ꯑꯗꯨꯅꯗꯤ ꯀꯨꯏꯅꯁꯨ ꯆꯠꯂꯅꯤ ꯑꯣꯇꯣ ꯅꯦꯠ ꯑꯗꯨ ꯕꯨꯁꯇꯔ ꯀꯩꯖꯥꯗꯁꯨ ꯍꯥꯞꯅꯔꯔꯣꯏꯅꯤꯁꯨ ꯅꯨꯡꯉꯥꯏꯔꯅꯤ